ꯑꯝꯊꯣꯏ ꯍꯜꯂꯣ ꯍꯜꯂꯣ ꯍꯜꯂꯣ ꯑꯝꯊꯣꯏ ꯑꯃꯨꯊꯣꯏ ꯀꯩ ꯇꯧꯁꯤꯅ ꯑꯝꯇꯥꯟꯅꯗꯔ꯭ꯤꯁꯤꯅ ꯀꯩꯗꯧꯔꯦ ꯍꯥꯏꯕꯅ ꯇꯥꯏꯌꯦꯃꯤ ꯅꯪꯅ ꯍꯥꯏꯕ ꯑꯗꯨꯝ
ꯍꯪꯗꯦ ꯀꯩꯗꯣꯏꯅꯣ ꯅꯪꯒ ꯀꯌꯥꯔꯥꯛꯅꯣ ꯋꯥꯔꯤ ꯁꯥꯟꯅꯕ ꯌꯥꯔꯗꯤ ꯅꯨꯡꯉꯥꯏꯔꯗꯝ ꯎ
ꯇꯔꯠꯇ ꯍꯦꯜꯂ ꯋꯥꯔꯅꯤꯡꯄꯤ ꯍꯥꯏꯕꯅꯦ
ꯍꯥꯥ
ꯇꯥꯔꯦꯠ ꯇꯩ ꯍꯦꯜꯂꯗꯤ ꯋꯥꯔꯅꯤꯡ ꯄꯤ ꯍꯥꯏꯅꯩꯕ ꯈꯪꯗꯦ ꯆꯨꯝꯕ ꯆꯨꯝꯗꯕ ꯇꯔꯦꯠꯔꯛ ꯁꯅꯥꯔꯗꯤ ꯋꯥꯅꯤꯡ ꯄꯤꯒꯦ ꯍꯥꯏꯕꯅꯦꯕ ꯆꯨꯝꯃꯦ ꯈꯪꯗꯦ ꯍꯥꯏꯕ ꯇꯥꯗꯦ ꯇꯥꯗꯦ ꯀꯣꯡꯒ ꯇꯥꯗꯦ
ꯐꯔꯦ ꯐꯔꯦ
ꯏꯃꯥ ꯑꯗꯨꯁꯨ ꯇꯧꯔꯒ ꯂꯤꯁꯤꯡ ꯑꯅꯤꯗ ꯇꯥꯟꯖꯈꯧꯔꯗꯤ ꯐꯩꯗꯅ
ꯍꯣꯏ ꯑꯗꯣ ꯍꯩꯔꯣꯏꯅꯦ ꯖꯥꯡꯖꯥ ꯑꯣꯏꯕꯥ
ꯅꯨꯄꯥ ꯑꯝꯇ ꯄꯥꯏꯗꯒꯤ ꯂꯩꯕꯅꯣ ꯑꯣꯛ ꯆꯤꯛꯄꯅꯁꯨ ꯌꯥꯗ꯭ꯔꯦ
ꯀꯔꯤ ꯆꯤꯛꯏꯅꯣ
ꯀꯣꯛ ꯀꯣꯛ ꯀꯣꯛ ꯆꯠ ꯆꯠꯂꯨꯕꯩꯔ ꯈꯪꯗꯦꯗ ꯀꯣꯛ ꯇꯨꯝꯗꯕꯩꯔꯁꯨ ꯈꯪꯗꯦ ꯆꯤꯛꯄꯅ ꯌꯥꯗꯔꯦ ꯅꯨꯡꯗꯥꯡꯗꯤ ꯊꯣꯡꯅꯤꯉꯥꯏ ꯂꯩꯇꯦ ꯃꯥꯏꯔꯦꯟ ꯊꯣꯡꯒꯟꯒꯦ
ꯃꯥꯏꯔꯦꯟ ꯃꯔꯨꯗꯣ ꯉꯧꯔ ꯆꯥꯎ ꯉꯥꯎꯕꯅꯤ
ꯍꯥꯥ
ꯃꯥꯏꯔꯦꯟ ꯃꯔꯨꯗꯣ ꯉꯧꯔꯆꯥꯎ
ꯎꯝ ꯆꯥꯔꯤꯅꯦ ꯃꯔꯨ ꯃꯀꯨꯒ ꯃꯔꯨꯒꯗꯤ ꯅꯪ ꯉꯧꯔꯒ
ꯌꯥꯝ ꯍꯩꯈꯤꯕꯗꯣ
ꯍꯥꯥ
ꯌꯥꯝ ꯍꯩ ꯍꯥꯏꯕ
ꯄꯤꯇ꯭ꯔꯨ ꯄꯤꯛꯑꯦ ꯃꯥꯏꯔꯦꯟꯖꯦ
ꯀꯅꯥꯅ ꯄꯤꯔꯩꯅꯣ
ꯏꯃꯥꯅ ꯅꯥꯟꯃꯨꯛ ꯄꯤꯔꯛꯄꯅꯦ ꯑꯩꯅ ꯈꯥꯏꯗꯣꯛꯇꯕꯤ ꯊꯝꯕ
ꯑꯩꯈꯣꯏꯗꯩꯔ ꯈꯪꯗꯦ ꯄꯤꯛꯇ꯭ꯔꯨ ꯄꯤꯛꯑꯦ ꯉꯁꯤ ꯗꯦꯠ ꯅꯥꯏꯟꯅꯦꯀꯣ ꯍꯥꯥ ꯗꯦꯠ ꯅꯥꯏꯟ ꯅꯠꯇ꯭ꯔꯣ ꯉꯁꯦ
ꯃꯥꯅꯦ ꯍꯥꯏꯕ
ꯎꯝ
ꯀꯩꯗꯧꯔꯒꯦ
ꯍꯪꯕꯅꯦꯗ ꯁꯨꯝ ꯑꯩꯈꯣꯏ ꯂꯥꯏ ꯍꯔꯥꯎꯕꯗꯣ ꯅꯨꯃꯤꯠ ꯀꯩꯅꯣꯇ ꯉꯥꯏꯔ ꯗꯨꯗꯤ ꯇꯔꯥꯅꯤꯇꯪ
ꯀꯣ
ꯍꯣꯋꯦ
ꯑꯩ ꯃꯥꯡꯕ ꯃꯇꯝꯗꯤ ꯇꯥꯔꯔꯣꯏ ꯐꯔꯦ ꯅꯥꯞꯂꯥꯏꯗꯤ ꯄꯨꯔꯔꯣꯏ ꯑꯩ ꯀꯦꯅꯤꯡꯗ꯭ꯔꯦ
ꯄꯨꯒꯦ ꯍꯥꯏꯗꯦ
ꯍꯥꯥ
ꯀꯦ ꯍꯥꯏꯗꯦ
ꯄꯨꯕ ꯇꯟꯂꯦ ꯋꯥꯔꯦ ꯀꯦꯕ ꯈꯣꯠꯄ ꯇꯧꯕ ꯀꯣꯏꯆꯦꯟ ꯆꯦꯟꯕ ꯇꯟꯂꯦ ꯄꯨꯅꯤꯡꯗꯦ ꯍꯧꯖꯤꯛꯇ ꯏꯁꯤꯡ ꯂꯥꯛꯈ꯭ꯔꯦ ꯏꯁꯤꯡ ꯆꯤꯡꯈꯠꯈꯤꯗ ꯉꯥꯏꯔꯤ ꯃꯣꯠꯄ ꯌꯥꯕ ꯃꯣꯠꯂꯝꯒꯤꯅꯤ ꯉꯁꯥꯏ ꯏꯁꯤꯡ ꯇꯥꯗꯦ ꯑꯩꯈꯣꯏꯒꯤ ꯃꯥꯏꯔꯦꯟꯒ ꯁꯣꯏꯕꯨꯝꯒ ꯊꯣꯡꯒꯦ ꯇꯣꯟꯊꯣꯏ ꯁꯣꯏꯕꯨꯝ ꯂꯩ ꯁꯣꯏꯕꯨꯝꯒ ꯃꯥꯏꯔꯦꯟꯒ ꯊꯣꯡꯒꯦ
ꯑꯩꯈꯣꯏꯁꯨ ꯍꯌꯦꯡ ꯊꯔꯣꯏ ꯊꯣꯡꯕ ꯆꯥꯗꯣꯏꯅꯦ
ꯀꯥꯏꯗꯩ ꯊꯔꯣꯏ
ꯂꯕꯨꯛꯀꯤ ꯃꯥꯜꯂꯦ
ꯎꯝ ꯅꯪ ꯃꯤꯁ ꯇꯥꯏꯕꯦꯟ ꯑꯣꯏꯕꯅꯤꯅ ꯏꯟꯖꯥꯡ ꯅꯥꯄꯤ ꯆꯤꯡꯒꯤ ꯄꯤꯔꯛꯇ꯭ꯔꯣ
ꯄꯤꯔꯛꯑꯦ ꯄꯤꯔꯛꯑꯦ
ꯑꯍꯥꯎ ꯑꯍꯥꯎ ꯀꯥꯏ
ꯅꯦꯠ ꯅꯨꯡꯉꯥꯏꯇꯦ ‌ꯍꯥꯏꯗꯨꯗꯤ
ꯈꯣꯏꯗꯁꯨ ꯅꯦꯠꯋꯥꯛ ꯁꯨꯛꯅꯨꯡ ꯅꯨꯡꯉꯥꯏꯇꯃꯦ ꯑꯩꯈꯣꯏꯁꯨ ꯅꯍꯥꯟ ꯄꯠ ꯄꯠ ꯄꯠ ꯇꯠꯂꯦꯕ ꯑꯩꯈꯣꯏ ꯁꯣꯅꯣꯟꯗꯣ ꯂꯣꯛꯁꯤꯖꯨ ꯑꯗꯨꯝ ꯈꯨꯟꯅꯥꯏ ꯇꯧ ꯂꯩꯔꯦ ꯑꯩ ꯀꯩꯅꯣ ꯇꯧꯒꯤꯗ ꯂꯣꯛꯁꯦ ꯑꯗꯨꯝ ꯈꯨꯟꯅꯥꯏ ꯈꯨꯔ ꯂꯩꯑꯕ ꯑꯩ ꯌꯥꯏꯉꯪꯗꯣ ꯌꯥꯝ ꯊꯛꯅꯤꯡꯉꯦꯕ ꯌꯥꯏꯉꯪ ꯐꯪꯕ ꯃꯇꯝ ꯑꯣꯏꯖꯥꯠꯂꯣ ꯐꯑꯣꯏꯗ ꯖꯥꯠꯂꯣ ꯍꯧꯖꯤꯛꯁꯤꯕꯣ
ꯍꯨꯖꯤꯛ ꯌꯥꯏ ꯑꯥ ꯄꯥꯛꯅꯝ ꯆꯥꯅꯤꯡꯉꯦ
ꯅꯪ ꯌꯨꯝꯗ ꯆꯥꯇꯔꯦ ꯍꯥꯏꯔ ꯆꯥꯗ꯭ꯔꯦ
ꯆꯥꯗꯦ
ꯑꯩ ꯌꯨꯝꯗꯩ ꯀꯩꯝ ꯄꯨꯔꯛꯇꯦ ꯀꯩꯝ ꯄꯨꯅꯤꯡꯗ꯭ꯔꯕ ꯏꯁꯥꯖꯦ ꯋꯥꯔꯕꯅꯤꯅ ꯑꯪ ꯈꯪꯇ꯭ꯔꯦ ꯑꯩꯈꯣꯏꯒꯤ ꯅꯄꯥꯄꯤ ꯍꯧꯕ꯭ꯔꯣ
ꯀꯩꯗꯧꯔꯝꯅꯣ ꯈꯪꯗ꯭ꯔꯦꯗ ꯈꯨꯠ ꯁꯥꯒꯖꯦ ꯄꯨꯡꯃꯨ ꯃꯨꯁꯟꯕꯩ ꯇꯥꯏꯞ ꯇꯧꯁꯜꯂꯦ
ꯏꯡꯁꯤꯡꯗꯣ ꯊꯛꯑꯣ ꯏꯁꯤꯡ ꯊꯣꯛꯑꯣ ꯏꯁꯤꯡ ꯂꯣꯁꯟ ꯅꯨꯡꯇꯤꯒꯤ ꯇꯩꯗ꯭ꯔꯣ
ꯇꯩꯔꯤꯅꯦꯕꯨ
ꯅꯨꯡꯇꯤꯒꯤ ꯏꯔꯨꯊꯣꯛꯑꯣ ꯅꯨꯡꯇꯤꯒꯤ ꯂꯣꯁꯟ ꯇꯩꯌꯣ ꯑꯗꯨꯝ ꯉꯧ ꯆꯨ ꯑꯝ ꯂꯥꯛꯄꯅꯤ
ꯍꯨꯝ
ꯑꯗꯨꯃꯥꯥꯏꯅ ꯅꯨꯡꯇꯤꯒꯤ ꯇꯪꯌꯨ ꯀꯨꯆꯨ ꯑꯝ ꯂꯥꯛꯄꯅꯦꯕ
ꯑꯗꯨꯃꯥꯏ ꯇꯩꯌꯣ ꯀꯨꯆꯨ ꯑꯃ ꯊꯣꯛꯄꯅꯤ ꯑꯩꯈꯣꯏꯗꯤ ꯏꯁꯤꯡꯁꯦ ꯅꯨꯡꯉꯥꯏꯃꯟꯗꯗꯅ ꯑꯗꯨꯝ ꯇꯩꯗ꯭ꯔꯦ ꯂꯨꯖꯗ꯭ꯔꯦ ꯉꯁꯥꯖꯨ ꯂꯨꯖꯨ ꯂꯨꯖꯗꯦ ꯑꯁ ꯀꯣꯛꯁꯨ ꯆꯤꯛꯈꯜꯂꯛꯑꯦ ꯐꯖꯗꯧꯔꯤ
ꯀꯩ ꯍꯥꯏꯅꯣ
ꯀꯣꯛꯄꯨ ꯆꯤꯛꯑꯦꯕ
ꯀꯥꯏ ꯀꯥꯏ ꯀꯣꯏꯔꯨꯔꯒꯦ
ꯍꯨꯝ
ꯀꯥꯏ ꯀꯥꯏ ꯀꯣꯏꯔꯨꯔꯒꯦ
ꯑꯩꯈꯣꯏꯗ ꯖꯤꯄꯦꯗꯧ ꯇꯧꯔꯣꯏꯅꯦ
ꯃꯥꯗꯨ ꯀꯃꯥꯏ ꯇꯧꯔꯛꯑꯒꯦ
ꯋꯥꯔꯤ ꯁꯥꯟꯅꯔꯛꯑꯦ ꯑꯗꯣ ꯊ꯭ꯁꯗꯦꯗ꯭ꯔꯥ ꯍꯥꯡꯆꯤꯠ ꯍꯥꯏꯌꯦ ꯍꯌꯦꯡ ꯍꯥꯡꯆꯤꯠ ꯂꯥꯛꯑꯣ ꯑꯃꯨꯛ ꯍꯥꯏ ꯍꯌꯦꯡ ꯍꯥꯡꯆꯤꯠꯅꯅꯦ ꯃꯦꯗꯥꯝꯒ ꯊꯕꯛ ꯆꯠꯃꯤꯟꯅꯖꯦ ꯍꯥꯏꯕꯅꯦꯕ ꯃꯦꯝꯅ ꯅꯍꯥꯟꯗꯒꯤ ꯑꯩꯅ ꯑꯩ ꯍꯥꯡꯆꯤꯠ ꯍꯣ ꯃꯥ ꯁꯦꯃꯤꯅꯔ ꯄꯥꯕ ꯑꯃ ꯆꯠꯇꯣꯏꯅꯦ ꯍꯥꯏꯕ ꯃꯥꯂꯣꯝꯗ
ꯎꯝ
ꯑꯗꯨꯕꯨꯗꯤ ꯊꯥ ꯑꯍꯨꯝ ꯆꯠꯂꯨꯗꯤ ꯑꯗꯨꯝ ꯍꯥꯏꯖꯕꯅꯦꯕ
ꯅꯣꯏ ꯃꯦꯗꯥꯝꯑꯗꯤ ꯅꯉꯣꯟꯗ ꯏꯆꯥ ꯍꯦꯛ ꯍꯦꯛ ꯄꯤꯔꯛꯄꯗꯣ
ꯑꯥ ꯑꯥ ꯋꯥꯔꯗꯦꯟꯗꯣ ꯑꯗꯨ ꯉꯔꯥꯡꯗꯁꯨ ꯃꯥ ꯉꯥꯍꯩꯒ ꯌꯦꯟ ꯉꯧꯔꯒ ꯄꯤꯔꯛꯑꯦ
ꯎꯝ ꯈꯪꯗꯦ ꯑꯩꯖꯨ ꯑꯗꯨꯝ ꯀꯃꯥꯏ ꯍꯥꯏꯅꯤ ꯇꯨꯝꯖ ꯊꯕꯛ ꯂꯩꯇꯕꯅꯤꯅ ꯑꯗꯨꯝ ꯋꯥꯏꯒꯁꯦ ꯈꯔ ꯈꯔ ꯇꯣꯏ ꯇꯣꯏ ꯁꯤꯠꯄꯤꯔꯒꯦ ꯇꯧꯕꯅꯦ
ꯑꯝꯇ ꯅꯪ ꯀꯩꯅꯣ ꯇꯧꯅꯦ ꯂꯩ ꯅꯥꯆꯨꯝ ꯁꯦꯝꯕꯅ ꯁꯦꯝꯅꯕꯗꯣ ꯌꯨꯇ꯭ꯌꯨꯕꯇ ꯌꯦꯡꯉꯒ ꯁꯦꯝꯃ ꯌꯣꯟ
ꯑꯁ ꯈꯪꯗꯦ ꯑꯩ ꯊꯕꯛ ꯇꯧꯅꯤꯉꯥꯏ ꯂꯩꯇꯦꯅ ꯑꯩ ꯋꯥꯏ ꯆꯥꯎꯔ ꯈꯪ ꯏꯁꯥꯖꯦ ꯁꯨꯝ ꯅꯣꯏꯈꯠꯂꯛꯑꯦꯕ ꯇꯧꯕꯝ ꯈꯪꯗꯦꯕ ꯑꯩ ꯍꯧꯏ ꯅꯍꯥꯟꯗ ꯁꯤꯠꯈꯤꯗ ꯉꯥꯏꯔꯤꯅꯤ ꯇꯣ ꯋꯥꯏ
ꯂꯣꯜꯂꯒ ꯂꯩꯌꯨ ꯀꯩꯅꯝꯃ ꯑꯐꯕ ꯑꯃ ꯈꯪꯗꯦ ꯍꯌꯦꯡ
ꯑꯗꯨ ꯈꯪꯗꯦ ꯆꯤꯆꯦ ꯑꯩꯅ ꯇꯧꯕ ꯌꯥꯕ ꯀꯩ ꯀꯩꯅꯣ ꯈꯪꯗꯦ ꯇꯥꯔꯛꯑꯣ ꯊꯕꯛ ꯄꯨꯟꯁꯤꯒꯤ ꯑꯣꯏꯒꯗꯕ ꯄꯩꯁꯥꯁꯨ ꯌꯥꯝ ꯄꯤꯔꯣꯏꯗꯕ ꯈꯔ ꯈꯔ ꯑꯩꯅ ꯇꯥꯖꯔꯒꯕ ꯑꯃꯨꯛ ꯀꯩꯅꯣ ꯍꯥꯞꯀꯠ ꯌꯥꯕ꯭ꯔꯥ ꯌꯦꯡꯉꯒꯦ ꯈꯥꯒꯠ ꯊꯥꯕꯤꯔꯛꯑꯣ
ꯎꯝ ꯌꯥꯝ ꯆꯤꯛꯏꯗ ꯎꯝ
ꯁꯤꯉꯗꯤ
ꯃꯇꯥꯡ ꯍꯥꯏꯅ ꯅꯨꯄꯤ ꯄꯨꯂꯤꯁꯇꯤ ꯑꯣꯏꯍꯟꯅꯤꯡꯗꯦ ꯌꯥꯝ ꯋꯥꯕꯅꯦ ꯍꯥꯏꯕ
ꯑꯍꯤꯡ ꯅꯨꯡꯊꯤꯟ ꯃꯊꯣꯡ ꯃꯔꯥꯡ ꯈꯪꯗꯈꯩ ꯑꯃ ꯂꯩꯗꯥꯏꯅꯦ ꯇꯧꯕꯅꯤ ꯌꯥꯝ ꯋꯥꯕꯅꯤ ꯅꯨꯄꯤ ꯄꯨꯂꯤꯁꯇꯤ ꯑꯣꯏꯒꯅꯨ ꯍꯥꯏꯌꯣ ꯑꯇꯩ ꯑꯇꯩ ꯇꯧꯅꯕ ꯍꯥꯏꯌꯣ
ꯈꯪꯗꯦ ꯑꯗꯨ ꯌꯦꯡꯉꯁꯦ ꯍꯥꯏꯕꯔꯥ ꯑꯗꯨꯝ ꯇꯧꯅꯨ ꯍꯥꯏꯕ ꯀꯩꯝꯇ ꯇꯧꯒꯅꯨ ꯍꫭꯠꯀꯅꯨ ꯇꯧꯒꯅꯨ ꯑꯩ ꯄ ꯌꯨꯝꯒꯥ ꯄꯥꯟꯅꯤꯡꯗꯦꯕ ꯇꯥꯜꯂꯦꯕ ꯁꯤꯗ ꯑꯗꯨꯝ ꯃꯤꯅꯤꯠꯁꯦ ꯀꯛꯇꯕꯤꯗ ꯀꯨꯟꯊ꯭ꯔꯥꯒ ꯀꯌꯥꯅꫭꯝ ꯁꯥꯟꯅꯒꯔꯗꯤ ꯐꯗꯥꯝꯅꯦ ꯑꯗꯨꯃꯥꯏꯅ ꯑꯣꯏꯅ ꯇꯧ
ꯖꯥꯗꯦ
ꯍꯥꯥ
ꯌꯥꯗꯦꯕ ꯑꯗꯨꯗꯤ ꯃꯣꯏ ꯀꯨꯂꯔ ꯏꯁꯤꯡ ꯇꯥꯗꯦꯅꯦ
ꯀꯔꯤ
ꯈꯣꯏꯒꯤ ꯀꯨꯂꯔꯁꯦ ꯏꯁꯤꯡ ꯇꯥꯗꯦꯕ ꯏꯁꯤꯡ ꯆꯤꯡꯈꯠꯈ꯭ꯔꯥꯕꯅꯤ ꯀꯩꯝ ꯀꯩꯝ
ꯀꯅꯥꯅ ꯆꯤꯡꯈꯠꯂꯤꯅꫭ ꯏꯁꯤꯡꯗꫭ
ꯑꯈꫭꯏ ꯆꯦꯅ
ꯅꯣꯏꯗꫭ ꯋꯥꯏꯒꯗꫭ ꯁꯤꯠꯄꯩ ꯇꯔꯥꯝꯃꯔꫭ ꯀꫭ
ꯁ꯭ꯋꯤꯄꯔ ꯂꯩꯕ꯭ꯔꫭ
ꯑꯗꯨꯅꯦ ꯑꯈꯣꯏ ꯁꯤꯗꯗꯤ ꯀꯥꯏꯗꯒꯤ ꯁ꯭ꯋꯤꯄꯔꯅꫭꯗ ꯁꯤ ꯊꯨꯠ ꯁꯤꯗꯕꯨ ꯅꯠꯇ꯭ꯔꯥꯅꯦ
ꯎꯝ꯫
ꯑꯩꯅ ꯈꯔ ꯈꯔ ꯇꯧꯕꯤꯔꯤꯁꯦ ꯃꯉꯥꯏꯔꯦ
ꯃꫭꯏꯁꯤ